ꯍꯜꯂꯣ ꯑꯣ ꯇꯥꯌꯦ
ꯀꯩꯗꯧꯔꯤꯅꯣ
ꯑꯁ ꯎꯝ ꯑꯗꯨꯝ ꯍꯤꯞ ꯍꯤꯞꯂꯒ ꯂꯩꯌꯦ
ꯑꯦ ꯆꯛꯆꯥ ꯑꯕꯣ
ꯑꯣ ꯆꯥꯛ ꯆꯥꯕ ꯂꯣꯏꯔꯒ ꯀꯣ ꯍꯤꯞꯔꯒ ꯑꯗꯨꯝ ꯄꯣꯊꯥꯏ ꯑꯣ ꯉꯥ ꯉꯁꯥꯏ ꯆꯥꯈ꯭ꯔꯦꯗ ꯍꯩ ꯆꯥꯛ ꯆꯥꯕ ꯂꯣꯏꯔꯦ ꯍꯩꯁꯨ ꯆꯥꯔꯦ ꯑꯗꯨꯒ ꯑꯗꯨꯝ ꯁꯤꯗ ꯊꯣ ꯑꯩꯈꯣꯏ ꯇꯨꯃꯒꯥ ꯂꯩꯕ
ꯀꯩ ꯌꯦꯟꯁꯥꯡ ꯆꯥꯕꯒꯤꯔꯛꯎ
ꯍ ꯍꯥꯎꯕ ꯜ ꯆꯥꯏ
ꯑ ꯑꯩꯈꯣꯏꯁꯨ ꯗꯥ ꯆꯥꯏ
ꯑꯦ ꯆꯞ ꯃꯥꯟꯅꯩ ꯍꯥꯏꯗꯗꯤ
ꯍꯣꯏ ꯗꯥꯎꯁꯨ ꯐꯖꯅ ꯊꯣꯡꯕꯤꯗꯤ ꯑꯗꯨꯝ ꯍꯥꯎꯋꯤꯗ
ꯑ ꯀꯅꯥꯅ ꯊꯣꯡꯉꯤꯅꯣ
ꯁ ꯑꯩꯈꯣꯏ ꯀꯅꯥꯅ ꯊꯣꯡꯝꯕꯤꯕꯥ ꯈꯪꯗ꯭ꯔꯔꯤꯗ ꯍꯧꯒꯠꯂꯒ ꯑꯗꯨꯝ ꯃꯨꯜꯂꯒ ꯂꯩꯕ ꯑꯗꯨ ꯆꯥꯏ ꯍꯦ ꯕꯣꯜ ꯌꯦꯡꯕꯅꯤꯅ ꯍꯧꯒꯠꯄ ꯉꯝꯗꯕ
ꯑ ꯕꯣꯜ ꯌꯦꯡꯕꯤꯒꯤꯅꯦ ꯉꯔꯥꯡ ꯐ꯭ꯔꯥꯟꯁꯅ ꯉꯝꯕ ꯃꯥꯜꯂꯦꯀꯣ
ꯍꯣꯏ ꯐ꯭ꯔꯥꯟꯁꯀ ꯍꯣꯏ ꯐ꯭ꯔꯥꯟꯁꯅ ꯅꯣꯔꯋꯦꯕꯨ ꯉꯝꯈ꯭ꯔꯦ
ꯎꯝ ꯅꯣꯔꯋꯦ ꯈꯣꯏꯗꯤ ꯍꯣꯏ ꯅꯣꯔꯋꯦ ꯈꯣꯏꯗꯤ ꯍꯩꯕ ꯋꯥꯠꯄ꯭ꯔꯥ ꯀꯃꯥꯏꯅꯧ ꯇꯧꯕ꯭ꯔꯥ
ꯃꯣꯏꯁꯨ ꯑꯗꯨꯝ ꯌꯥꯏꯅ ꯑꯗꯨ ꯐ꯭ꯔꯥꯟꯁꯁꯨ ꯑꯁ ꯑꯗꯨꯝ ꯑꯗꯨꯝ ꯃꯦꯠꯆꯄꯨꯗꯤ ꯄ꯭ꯂꯦꯕꯨꯗꯤ ꯑꯗꯨꯝ ꯃꯥꯟꯅ
ꯎꯝ
ꯑꯗꯨ ꯒꯣꯁꯦ ꯑꯗꯨꯝ ꯆꯪꯈ꯭ꯔꯕꯅꯤꯅ
ꯎꯝ ꯑꯩꯗꯤ ꯅꯍꯥꯟ ꯁꯤ ꯑꯥꯔꯖꯦꯟꯇꯤꯅꯥꯒ ꯁꯥꯟꯅꯕ ꯀꯥꯡꯕꯨꯗꯣ
ꯎꯝ
ꯑꯗꯨꯈꯣꯏꯁꯨ ꯌꯥꯝ ꯀꯜꯂꯦꯅꯤꯀꯣ ꯃꯣꯏꯗꯣ
ꯑꯔꯖꯦꯟꯇꯤꯅꯥꯒ
ꯑꯥꯔꯖꯦꯟꯇꯤꯅꯥꯒ ꯅꯍꯥꯟ ꯁꯥꯟꯅꯕꯗꯣ ꯀꯔꯤꯔ ꯃꯃꯤꯡꯗꯣ ꯀ꯭ꯔꯤꯔꯥ ꯀꯥꯎꯔꯦ ꯐꯥꯔꯁ ꯄ꯭ꯂꯦꯠ ꯑ ꯁꯦꯀꯦꯟ ꯄ꯭ꯂꯦꯠ ꯁꯥꯟꯅꯕꯗꯣ ꯑꯍꯤꯡꯗ ꯌꯥꯝ ꯀꯔꯦ ꯑꯗꯨ ꯍꯣꯏ ꯑꯗꯨ ꯐꯖꯗꯤ ꯐꯖꯩ ꯃꯣꯏꯗꯨ ꯌꯥꯝ ꯀꯜꯂꯦꯕ ꯃꯣꯏꯗꯣ ꯑꯩꯈꯣꯏ ꯒꯣ ꯁꯀꯣꯔꯕꯨꯗꯤ ꯈꯔ ꯋꯥꯠꯂꯦꯀꯣ ꯑꯗꯨꯕꯨ ꯃꯁꯥꯗꯨ ꯆꯥꯎꯔꯒ ꯀꯔꯦ ꯌꯥꯝ ꯏꯁꯇꯦꯃꯤꯅꯥ ꯌꯥꯝ ꯋꯥꯡꯉꯦꯕ ꯃꯣꯏ ꯀꯥꯡꯕꯨꯗꯣ
ꯑꯣ ꯑꯣ ꯑꯣ ꯍꯣꯏ ꯆꯃꯦ ꯆꯃꯦ ꯑ ꯑꯩ ꯀꯥꯎꯈ꯭ꯔꯦ ꯅꯤꯡꯁꯤꯡꯗ꯭ꯔꯤꯅꯦ ꯍꯧꯖꯤꯛ
ꯎꯝ ꯑꯩꯁꯨ ꯃꯃꯤꯡ ꯇꯧ ꯀ꯭ꯔꯤꯔꯥꯃꯣ ꯍꯥꯏꯕꯅꯦ ꯑꯣꯒ꯭ꯔꯦ ꯑꯗꯨꯕꯩ ꯀꯥꯎꯄꯗ ꯌꯥꯝ ꯍꯩꯇ꯭ꯔꯁꯨ ꯃꯁꯥꯗꯣ ꯍꯥꯏꯕꯗꯤ ꯄꯥꯡꯉꯜꯀꯜꯂꯤ ꯍꯥꯏꯕꯅꯤꯗ ꯑꯏꯩꯅ ꯍꯥꯏꯕꯗꯤꯦ
ꯆꯨꯝꯃꯦ ꯆꯨꯝꯃꯦ ꯍꯣꯏ ꯃꯁꯥꯁꯨ ꯐꯥꯕ ꯉ ꯉꯝꯃꯣꯏꯁꯦ
ꯆꯥꯎꯥꯎꯔꯒ
ꯎꯝ ꯅꯣꯡ ꯆꯨꯕ ꯅꯣꯏꯗꯨꯗꯤ
ꯆꯧꯗꯤꯟ ꯍꯦ ꯅꯧꯁꯦ ꯍ ꯆꯨꯔꯗꯤ ꯐꯒꯗꯕ ꯎꯝ
ꯑꯁ ꯅꯣꯏꯅꯗꯤ ꯅꯣꯡ ꯄꯥꯝꯕ ꯑꯩꯈꯣꯏꯅꯗꯤ ꯑꯁ ꯅꯣꯡꯁꯦ ꯄꯥꯝꯗ꯭ꯔꯦꯅꯦ ꯣꯡ ꯅꯣꯡ ꯆꯨꯝꯃꯟꯕꯒꯤ ꯀꯩꯁꯨ ꯇꯧꯕ ꯌꯥꯗ꯭ꯔꯦ
ꯑꯍ ꯑꯩꯈꯣꯏꯅꯗꯤ ꯑꯁꯣꯝ ꯁꯥꯏꯠꯇꯤ ꯅꯣꯡ ꯀꯟꯅ ꯄꯥꯝꯂꯤꯕ ꯍꯧꯖꯤꯛꯁꯦ
ꯑꯣ ꯑꯩꯈꯣꯏꯗꯗꯤ ꯑꯁ ꯅꯣꯡꯈꯛ ꯃꯄꯥꯟꯁꯨ ꯊꯣꯛꯄ ꯂꯩ ꯆꯤꯜ ꯂꯩꯕ꯭ꯔꯥ
ꯑꯥ ꯑꯥ
ꯁꯅꯤ
ꯑꯍꯣ
ꯀꯟꯅ ꯆꯨꯏꯦ ꯏꯪꯕꯁꯤꯗꯤ
ꯑꯣ ꯏꯤꯡꯕ ꯅꯨꯏꯅꯥ
ꯍꯣꯏ
ꯎꯍ ꯑꯈꯣꯏꯅꯀꯣ ꯁꯥꯔꯒ ꯑꯣꯝꯆꯥꯛ ꯅꯥꯕ
ꯑꯥ ꯑꯁ ꯈꯪꯗ꯭ꯔꯦꯅꯦ ꯑꯩꯈꯣꯏꯁꯤꯗꯤ ꯅꯨꯡꯗꯥꯡ ꯅꯨꯡꯊꯤꯟ ꯕ꯭ꯂꯦꯡꯀꯦꯠ ꯍꯥꯞꯇꯗꯤ ꯌꯥꯗ꯭ꯔꯤꯅꯦ
ꯍꯝ ꯍꯝ ꯎꯈ꯭ꯔꯨꯜ ꯑꯣꯏꯔꯝꯒꯅꯤꯗꯨꯗꯤ ꯅꯣꯏ
ꯑ ꯃꯊꯛ ꯇꯃꯦꯡꯂꯣꯡꯗ
ꯑꯣ ꯑꯣ ꯏꯪꯕ ꯑꯣꯏꯔꯦ ꯑꯗꯨꯗꯣ
ꯍꯣꯏ ꯏꯤꯡꯉꯦ
ꯎꯝ ꯍꯝ
ꯑꯈꯣꯏ ꯃꯐꯝꯗꯗꯤ ꯄꯨꯔꯥ ꯋꯤꯟꯇꯔꯅ ꯌꯥꯝꯃꯤꯗ ꯁꯝꯃꯔ ꯋꯤꯟꯇꯔ ꯂꯩꯇ꯭ꯔꯦ ꯍꯣꯏ ꯑꯗꯨꯝ ꯋꯤꯟꯇꯔꯒꯨꯝꯕꯀꯣ
ꯗꯦ ꯗꯨꯗꯤ ꯀꯔꯝ ꯀꯥꯟꯗ ꯁꯥꯕ꯭ꯔꯥ
ꯁꯥꯕ ꯃꯇꯝ ꯂꯩꯇꯦꯗ ꯄꯛ ꯑꯗꯨ ꯅꯨꯡꯁꯥ ꯀꯜꯂꯗꯤ ꯁꯥꯏ ꯑꯗꯨ ꯈꯪꯉꯤ ꯑꯃꯨꯛꯀ ꯅꯨꯡꯊꯤꯟ ꯇꯥꯔꯗꯤ ꯑꯗꯨꯝ ꯏꯤꯡꯕ ꯍꯧꯔꯅꯤ ꯑꯃꯨꯛ
ꯎꯝ ꯎꯝ ꯑꯗꯨ ꯅꯣ ꯂꯩꯐꯝꯁꯦ ꯁꯥꯏꯅꯥꯁ ꯂꯩꯕꯁꯤꯡꯗꯤ ꯂꯩꯕ ꯅꯨꯡꯉꯥꯏꯔꯣꯏ
ꯍꯣꯏ
ꯁꯥꯏꯅꯁ ꯂꯩꯕꯁꯤꯡꯗꯣ ꯅꯥꯇꯣꯟ ꯐꯨꯟꯕ ꯈꯛꯇ ꯂꯩꯒꯅꯤꯕ
ꯍꯣꯏ ꯍꯣꯏ ꯑꯗꯨꯅꯦ
ꯑꯣ ꯑꯩꯗꯤ ꯈꯪꯗꯦ ꯅꯍꯥꯟꯗꯒꯤ ꯑꯩꯗꯤ ꯑꯩꯗꯤ ꯋꯥ ꯑꯩꯗꯤ ꯋꯥꯛ ꯈꯟꯗ ꯎꯈ꯭ꯔꯨꯜ ꯔꯣꯝꯁꯦ ꯏꯪꯗꯤ ꯏꯪꯉꯤ ꯑꯗꯨꯝ ꯍꯥꯏ ꯇꯥꯏꯀꯣ ꯃꯤꯅ ꯉꯥꯡꯕꯗꯣ ꯑꯗꯨꯕꯨ ꯁꯨꯃꯥꯏꯅ ꯏꯡꯉꯤ ꯍꯥꯏꯕꯗꯣ ꯈꯪ ꯑꯩ ꯑꯩꯒꯤ ꯋꯥꯈꯟꯗ ꯋꯤꯟꯇꯔꯒꯨꯝꯕ ꯈꯛꯇ ꯑꯣꯏꯕ꯭ꯔꯥ ꯈꯟꯕꯅꯦꯕ
ꯎꯝ ꯑꯁꯤ ꯑꯈꯣꯏ ꯃꯐꯝꯁꯨ ꯍꯥꯏꯑꯗꯤ ꯑꯁꯤ ꯅꯣꯡꯒꯤꯁꯤꯗꯤ ꯑꯁꯤ ꯇꯃꯦꯡꯂꯣꯡꯁꯨ ꯐꯣꯔ ꯔꯁ ꯇꯣ ꯀꯌꯥꯔꯣ ꯁꯦꯟꯇꯤꯃꯤꯇꯔ ꯁꯨꯕꯗꯣ ꯑꯗꯨ ꯅꯣꯡ ꯆꯨꯕꯗꯗꯤ ꯃꯃꯤꯡ ꯆꯠꯄ ꯃꯐꯝ ꯑꯃꯅꯦꯕ
ꯎꯝ ꯃꯣꯃꯩꯗꯤ ꯅꯨꯡꯉꯥꯏꯁꯨ ꯅꯨꯡꯉꯥꯏꯒꯅꯤ ꯋꯥꯁꯨ ꯋꯥꯒꯅꯤ
ꯍꯣꯏ ꯑꯃ ꯂꯣꯝꯗꯗꯤ ꯁꯥꯗꯕꯅꯤꯅ ꯑꯃꯨꯛ ꯀ ꯅꯨꯡꯉꯥꯏꯌꯦꯀꯣ ꯌꯨꯝꯗ ꯂꯩꯅꯤꯡꯉꯩꯗꯤ
ꯑꯝ
ꯑꯗꯨ ꯊꯕꯛ ꯆꯠꯂꯒ ꯀꯩꯀꯩ ꯇꯧꯕ ꯃꯤꯕꯨꯗꯤ ꯈꯔ ꯐꯂꯥ ꯑꯣꯏꯈ꯭ꯔꯦ ꯁꯝꯃꯥꯏ ꯂꯥꯛꯈ꯭ꯔꯗꯤ ꯀꯣ
ꯎꯝ ꯎꯝ ꯑꯈꯣꯏꯅ ꯁꯥꯕꯤꯒꯦꯀꯣ ꯏꯪꯕꯗ ꯊꯤꯕꯅꯤ ꯍꯝ ꯏꯤꯡꯕꯗ ꯀꯗꯥꯏꯗꯩ ꯃꯐꯝ ꯏꯤꯡꯕ꯭ꯔꯥ ꯍꯥꯏꯅ ꯑꯗꯨꯝ ꯊꯤꯅꯕꯅꯟ
ꯅꯨꯡꯉꯥꯏꯔꯦꯅꯦ ꯅꯣꯏꯁꯤ
ꯍꯧꯖꯤꯛ ꯅꯨꯡꯁꯥ ꯁꯥꯔꯁꯨ ꯑꯦ ꯅꯣꯡ ꯑꯦ ꯇꯨꯑꯦ ꯅꯨꯡꯁꯥ ꯁꯥꯔ ꯅꯣꯡꯇꯨꯗ꯭ꯔꯁꯨ ꯑꯨꯝꯆꯥꯛꯅꯥꯔꯒ ꯄꯨꯗꯨꯔꯩ ꯌꯥꯝ ꯁꯥꯏꯌꯦꯕ ꯍꯧꯖꯤꯛꯀꯥꯟꯗꯤ ꯁꯥꯔꯁꯨ ꯈꯔ ꯐꯔꯦꯀꯣ ꯈꯔ ꯅꯣꯡꯒꯨꯝꯕ ꯈꯔ ꯇ ꯑꯁ ꯅꯍꯥꯟ ꯃꯃꯥꯡ ꯑ ꯃꯦꯒꯨꯝꯕꯗꯣ ꯍꯣꯏ ꯆꯥꯏ ꯑꯗꯨꯗꯤ ꯏꯁꯤꯡ ꯊꯛꯄꯗ ꯁꯤꯒꯦ ꯇꯧꯋꯤ ꯁꯃꯟꯕꯤꯒꯤ
ꯍ
ꯁꯥꯏ ꯍꯧꯖꯤꯛꯁꯨ ꯁꯥꯗꯤ ꯁꯥꯏ ꯑꯗꯨꯑꯣꯏꯁꯨ ꯍꯧꯖꯤꯛꯇꯤ ꯃꯔꯛ ꯃꯔꯛꯇ ꯑꯗꯨꯝ ꯅꯣꯡ ꯌꯥꯎꯈ꯭ꯔꯕꯅꯦꯕ
ꯑꯗꯨꯒꯤ ꯑꯩꯈꯣꯏ ꯅꯨꯡꯉꯥꯏꯕ ꯑꯗꯨꯩ ꯅꯣꯡ ꯆꯨꯍꯟꯅꯤꯡꯕꯅ ꯁꯥꯁꯨ ꯁꯥꯕ ꯑꯗꯨꯒ ꯂꯧ ꯃꯇꯝꯁꯨ ꯑꯣꯏꯕꯅꯤꯅꯀꯣ
ꯑꯣ ꯍ ꯍ
ꯑꯗꯨꯒꯤ ꯅꯣꯡꯁꯦ ꯄꯥꯝꯕ ꯁꯣꯝꯗꯅ
ꯑꯩ ꯇꯝꯄꯥꯛꯀꯤ ꯂ ꯑꯣꯏꯔꯝꯅꯤ ꯍꯥꯏ
ꯑꯣ ꯃꯥꯅꯦ
ꯑꯣ ꯑꯗꯨꯗꯤ ꯏꯁꯤꯡ ꯗꯔꯀꯥꯔ ꯇꯥꯔꯅꯤꯍꯦ
ꯍꯣꯏ ꯁꯤ ꯏꯗꯔ ꯀꯔꯗ
ꯑꯩꯈꯣꯏꯒꯤꯅꯗꯤ ꯌꯥꯝꯃꯟ ꯭ꯔꯕꯅꯤꯅꯥ ꯌꯥ ꯑꯗꯨ꯭ꯔ ꯂꯥꯎ ꯆꯠꯄ ꯌꯥꯗꯕ ꯃꯣꯏꯅ
ꯎ ꯍꯝ
ꯎꯣꯡꯆꯨ ꯉꯂꯨꯒꯤ ꯊꯕꯛ ꯁꯨꯕꯁꯨ ꯇꯟꯈ꯭ꯔꯦꯅ ꯃꯤꯁꯤꯡꯁꯦ
ꯎꯝ ꯑꯗꯨ ꯅꯣꯏ ꯆꯤꯡꯗ ꯎꯔꯝꯒꯅꯤꯀꯣ
ꯍꯣꯏ ꯃꯥꯅꯦ
ꯑ ꯇꯤꯜꯍꯧꯗꯨ ꯑꯗꯨꯝ ꯌꯥꯝ ꯌꯥꯝ ꯎꯅꯕ꯭ꯔꯥ
ꯈꯟ ꯑꯗꯨꯣ
ꯎꯝ
ꯍꯟꯗꯛꯄꯨꯗꯤ ꯃꯤꯁꯤꯡꯁꯨ ꯂ ꯁꯨꯗꯕꯅ ꯌꯥꯝꯈ꯭ꯔꯦ ꯂꯩꯔꯒ ꯆꯥꯕꯅ
ꯑꯦꯈꯔ ꯁꯨꯕꯅꯦꯗꯤ ꯐꯥꯏꯗ ꯃꯤꯉꯣꯟꯗ ꯈꯛ ꯂꯩꯔꯁꯨ ꯃꯤꯒꯤ ꯄꯩꯁꯥ ꯄꯥꯏꯅꯉꯥꯏꯅꯦ
ꯃꯥꯅꯤ ꯃꯥꯅꯤ
ꯄꯩꯁꯥ ꯄꯥꯅ ꯈꯔ ꯈꯔ ꯑꯩꯈꯣꯏ ꯆꯥꯗꯒꯥꯏ ꯈꯔ ꯈꯔ ꯁꯨꯔꯒ ꯇꯥꯎꯕꯗꯗꯤ ꯑꯩꯈꯣꯏꯁꯨ ꯁꯨꯕ ꯃꯤꯁꯨ ꯂꯩ ꯁꯨꯗꯕ ꯃꯤꯁꯨ ꯂꯩ ꯑꯗꯨꯝ ꯂꯩ ꯍ ꯑꯦ ꯅꯈꯣꯏꯔꯣꯝꯒꯤꯗꯤ ꯋꯥꯟ ꯗꯦ ꯔꯨꯖꯥꯗꯣ ꯋꯥꯟ ꯗꯦ ꯑꯩꯈꯣꯏ ꯊꯕꯛ ꯊꯕꯛ ꯆꯠꯄꯤꯒꯤꯗꯣ ꯚꯖꯤꯁꯇꯣ ꯑꯗꯨ ꯅꯨꯃꯤꯠ ꯑꯃ ꯀꯌꯥ ꯁꯥꯕꯔꯅ ꯔꯣꯗ
ꯖꯋꯥꯂꯤꯒꯤꯔꯣ
ꯍꯅ ꯅꯨꯃꯤꯠ ꯑꯃꯕꯤꯦꯖꯦꯁꯇꯣ
ꯑꯗꯨꯗꯤ ꯆꯥꯃꯉꯥ ꯆꯥꯇꯔꯨꯛ
ꯎ ꯃꯊ ꯇꯔꯨꯛꯁꯨ ꯌꯥꯎꯕ꯭ꯔꯥ
ꯍꯣꯏ ꯑꯗꯨ ꯄꯨꯁꯤꯟꯕ ꯅꯨꯄꯥ ꯅꯠꯇ꯭ꯔꯗꯤ ꯌꯨꯝ ꯃ ꯄꯨꯗꯅ ꯂꯩꯕꯀꯣ
ꯑꯥ
ꯃꯄꯨ ꯈꯔ ꯃꯕꯣꯛ ꯆꯥꯎꯕ ꯃꯤꯗꯤ ꯁꯤꯛꯁ ꯍꯟꯗ꯭ꯔꯦꯗꯀꯨꯝꯕ
ꯎꯝ
ꯅꯠꯇ꯭ꯔꯒ ꯃꯤ ꯈꯔꯅꯗꯤ ꯐꯥꯏꯚ ꯍꯟꯗ꯭ꯔꯦꯠꯀꯨꯝꯕ ꯍ ꯇꯍꯜꯂꯤ
ꯎꯝ
ꯃꯤ ꯂꯣꯏꯅꯃꯛ ꯔꯦꯠ ꯑꯃꯗꯗꯤ ꯆꯠꯄꯤꯈ꯭ꯔꯣ
ꯍꯥ
ꯃꯁꯥ ꯃꯁꯥꯗ ꯑꯗꯨꯝ ꯃꯄꯨꯗꯅ
ꯑꯣ ꯑꯩꯈꯣꯏꯒꯤꯁꯨ ꯃꯄꯨꯅ ꯐꯥꯏꯚ ꯍꯟꯗ꯭ꯔꯦꯠ ꯐꯥꯏꯚ ꯍꯟꯗ꯭ꯔꯦꯠ ꯄꯤꯌꯦꯕ
ꯑꯣ
ꯆꯥꯛꯆꯥ ꯇꯣꯛꯄꯗꯒꯤ ꯑꯗꯨꯝ ꯆꯠꯈ꯭ꯔꯅꯤ ꯄꯨꯡ ꯃꯥꯄꯟꯒꯨꯝꯕ ꯆꯠꯈ꯭ꯔꯅꯤ ꯆꯠꯐꯝꯇ ꯍꯣꯔꯛꯑꯦ ꯄꯨꯡ ꯐꯣꯔ ꯊꯥꯔꯇꯤ ꯐꯥꯏꯚ ꯀꯨꯝꯕ ꯑꯗꯨꯝ ꯍꯜꯂꯛꯀꯅꯤ ꯑꯗꯨꯗ ꯐꯥꯏꯚ ꯍꯟꯗ꯭ꯔꯦꯠ ꯄꯤ ꯑꯗꯣ ꯑꯩꯈꯣꯏ ꯈꯨꯟꯒꯤ ꯋꯥꯅꯦꯁꯤꯗꯤ ꯑꯇꯣꯞ ꯑꯇꯣꯞꯄꯗꯤ ꯐꯥꯏꯚ ꯍꯟꯗ꯭ꯔꯦꯗ ꯍꯦꯟꯕꯁꯨ ꯂꯩ ꯌꯥꯎꯕꯁꯨ ꯌꯧꯗꯕꯁꯨ ꯂꯩꯌꯦ ꯑꯗ ꯑꯅꯝꯕꯗꯤ ꯍꯧꯖꯤꯛꯁꯦ ꯑꯩꯈꯣꯏ ꯁꯥꯏꯠꯁꯦ ꯐꯥꯏꯚ ꯍꯟꯗ꯭ꯔꯦꯠ ꯑꯗꯨꯝ ꯆꯠꯇꯤ ꯆꯠꯈ꯭ꯔꯦ
ꯐꯥꯏꯚ ꯍꯟꯗ꯭ꯔꯦꯠ ꯄꯣꯊ ꯇꯥꯡꯕꯅꯤꯅꯀꯣ ꯑꯗꯨꯃꯥꯏꯅ ꯆꯠꯂꯦ
ꯄꯩꯁꯥ ꯈꯪꯅꯤ
ꯎꯝ
ꯄꯩꯁꯥ ꯄꯥꯏꯗꯕꯅꯤꯅ
ꯎꯝ ꯍ ꯄꯩꯁꯥ ꯄꯥꯏꯕꯁꯤꯅꯦ ꯍꯦꯟꯅ ꯄꯩꯁꯥ ꯇꯥꯅꯤꯡꯉꯤꯅꯦꯍ ꯄꯥꯏꯗꯕ ꯑꯩꯈꯣꯏꯅ ꯇꯥꯅꯤꯡꯗꯦꯅꯦ
ꯃꯥ ꯊꯕꯛꯁꯨ
ꯎꯝ
ꯑꯟꯗꯁꯤꯗꯤ ꯀꯔꯤ ꯀꯔꯤ ꯃꯊꯦꯜ ꯆꯠꯅꯔꯤꯌꯦ ꯅꯣꯏꯗꯤ ꯌꯨꯝꯗꯅ ꯄꯨꯊꯣꯛꯄꯁꯦ
ꯑꯝ ꯁꯕꯨ ꯀ ꯀꯟꯅ ꯁꯔꯦ
ꯅꯨꯡꯁꯥ ꯍꯩꯅꯧꯒꯨꯝꯕ ꯌꯥꯝ ꯄꯥꯝꯕ꯭ꯔꯥ ꯅꯣꯏ
ꯑꯁ ꯄꯂꯦ ꯆꯥꯏ ꯆꯥꯕ ꯂꯣꯏꯔꯒ ꯂꯩꯕꯅꯦ ꯑꯩꯈꯣꯏꯁꯨ
ꯑꯣ
ꯍꯩꯅꯧꯁꯨ ꯃꯨꯟꯕ ꯈꯔ ꯌꯥꯎꯔꯦ ꯃꯨꯟꯗꯕ ꯈꯔ ꯌꯥꯎꯋꯦ ꯌꯥꯝꯅꯗꯤ ꯃꯨꯟꯗꯤ ꯃꯨꯟꯗꯔꯤ
ꯑꯁ ꯑꯩꯈꯣꯏ ꯃꯐꯝꯗꯗꯤ ꯍꯩꯒꯨꯝꯕ ꯁꯤꯟꯕꯁꯤ ꯈꯔ ꯇꯥꯡꯈ꯭ꯔꯦꯅꯦ ꯍꯧꯖꯤꯛꯇꯤ
ꯑꯣ
ꯑꯩ ꯏꯅꯥꯎꯒꯨꯝꯕꯁꯨ ꯍꯟꯗꯛꯁꯤꯗꯤ ꯌꯣꯟꯗꯕ ꯄꯣꯠ ꯂꯩꯇꯕꯅꯤꯅꯀꯣ
ꯑ
ꯑꯁ ꯆꯥꯅꯤꯡꯉꯥꯏꯁꯨ ꯂꯩꯒꯗ ꯋꯥꯈꯛ
ꯑ ꯍ
ꯋꯥꯔꯜ ꯀꯞ ꯃꯇꯝꯅꯤꯅ ꯕꯣꯜ ꯌꯦꯡꯕꯗ ꯃꯦꯠꯂꯒ ꯆꯥꯅꯤꯡꯉꯥꯏ ꯊꯤꯕ
ꯑꯣ ꯑ ꯈꯈꯣꯏꯗꯗꯤ ꯂꯩꯗꯤ ꯂꯩꯕꯅꯤꯅꯦ ꯈꯨꯔꯨꯝꯗꯦ
ꯑꯗꯨ ꯂꯩ ꯗꯤ ꯅꯨꯡꯉꯥꯏꯒꯅꯦꯕ ꯍꯩ ꯃꯦꯠꯄꯁꯦ ꯆꯞ ꯃꯅꯥꯏꯌꯦ ꯁꯤꯗ
ꯎꯝ
ꯑꯗꯨꯅ ꯍꯥꯏꯔꯤꯁꯦ ꯄꯥꯛ ꯊꯅꯕ
ꯎꯝꯝꯈꯣꯏꯁꯠꯇ ꯁꯥꯏꯔ
ꯑꯍꯤꯡꯗꯁꯨ ꯆꯥꯏ ꯅꯨꯡꯊꯤꯟꯗꯁꯨ ꯆꯥꯏ ꯆꯥꯏ ꯑꯗꯨ ꯃꯩ ꯃꯦꯠꯂꯒ ꯆꯥꯏ꯫
ꯅꯣꯏ ꯅꯣꯏ ꯃꯐꯝꯗꯗꯤ